ꯍꯜꯂꯣ ꯇꯥꯏꯌꯦ
ꯀꯩꯗꯧꯔꯤꯒꯦ
ꯐꯃꯦ ꯇꯨꯝꯃꯦ ꯅꯪꯗꯤ
ꯑꯁꯨꯝ ꯂꯩꯌꯦ
ꯆꯥꯛ ꯆꯥꯔꯕꯣ
ꯅꯪꯗꯤ ꯅꯪꯗꯤ
ꯅꯦꯠ ꯃꯨꯠꯂꯤꯅꯤ
ꯑꯣ
ꯆꯥꯔꯦ
ꯅꯝ ꯁꯥꯕ꯭ꯔꯣ
ꯁꯥꯕꯅ ꯂꯣꯏꯔꯦ ꯉꯁꯤ ꯍꯨꯃꯥꯡ ꯊꯣꯛꯄꯅ ꯂꯣꯏꯔꯦ
ꯎ ꯅꯪ ꯀꯥꯏ ꯂꯩꯒꯦ
ꯃꯄꯥꯟꯗ ꯃꯄꯥꯟꯗ ꯂꯦꯞ ꯂꯦꯞꯄꯒ ꯂꯩꯑꯦ
ꯅꯨꯡꯁꯥ ꯌꯥꯝ ꯁꯥꯥ ꯊꯣꯛꯇꯦ ꯑꯣ
ꯎꯝ
ꯉꯔꯥꯡ ꯅꯍꯥꯟꯗꯤ ꯑꯗꯨꯝ ꯏꯪꯉꯝꯕꯅꯦ ꯅꯣꯡ ꯈꯤꯇꯪ ꯈꯤꯇꯪ ꯅꯣꯡ ꯃꯪꯂꯤ ꯃꯪꯂꯤ ꯇꯧꯔꯒ ꯁꯤꯗꯤ ꯌꯥꯝ ꯁꯥꯏ
ꯑꯣ ꯅꯣꯡ ꯆꯨꯅꯤꯉꯥꯏ ꯃꯥꯜꯗꯦ
ꯃꯥꯟꯗꯦꯗꯥ ꯏꯍꯥꯡ ꯍꯥꯡꯈ꯭ꯔꯦ
ꯎꯝ
ꯀꯩꯗꯧꯔꯤꯅꯣ ꯁꯣꯝꯗꯤ
ꯁꯝ ꯐꯃꯨꯡꯗ ꯐꯝꯃꯒ ꯐꯦꯟ ꯃꯈꯥꯗ ꯐꯦꯟ ꯌꯥꯏꯔꯒ ꯂꯩꯌꯦ
ꯐꯦꯜ ꯌꯥꯏꯕ
ꯎꯝ
ꯑꯣ ꯐꯦꯅ ꯌꯥꯏꯌꯣ ꯉꯁꯤꯈꯛ ꯈꯪꯉꯤꯅꯤ
ꯑꯅꯧꯕꯅꯦ
ꯎꯝ
ꯀꯩꯗꯧꯔꯒꯦ
ꯀꯔꯤ
ꯀꯩꯗꯧꯔꯒꯦ
ꯀꯁꯨ ꯇꯧꯗ
ꯅꯕꯤ ꯑꯅꯣꯏꯕꯤꯒ ꯆꯠꯇ꯭ꯔꯕꯣ
ꯆꯠꯇꯦꯗ ꯇꯟꯗꯅ ꯆꯪ
ꯀꯩꯁꯨ ꯇꯧꯗꯦꯗ ꯇꯟꯗꯅ ꯆꯪꯗꯦ ꯍꯥꯏꯔꯒ
ꯎꯝ
ꯑꯦꯛꯖꯥꯝ ꯅꯛ ꯑꯦ ꯃꯊꯥ ꯁꯥꯏꯌꯦ
ꯇꯥꯔꯤꯛ ꯇꯔꯥꯗꯅꯤꯀꯣ
ꯁꯨꯝ ꯁꯨꯝ ꯁꯨꯝ ꯁꯨꯝ ꯄꯥꯟꯅꯤꯡꯉꯥꯛꯇ꯭ꯔꯦ ꯀꯩꯔ ꯈꯪꯗꯦ
ꯂꯁ ꯂꯄꯩ ꯑꯣꯏꯔꯕꯥꯔ
ꯈꯪꯗ꯭ꯔꯦ ꯑꯩꯁꯨ ꯁꯥꯕꯁꯦ ꯍꯨꯃꯥꯡ ꯊꯣꯛꯄꯁꯨ ꯂꯣꯏꯔꯦ
ꯇꯥꯔꯤꯛ ꯇꯔꯥꯒ ꯊꯣꯛꯑꯒ ꯇꯥꯛ ꯀꯌꯥꯗ ꯀꯌꯥꯝ ꯂꯩꯒꯦ ꯅꯪꯒꯤꯗꯣ
ꯇꯔꯥꯍꯨꯝꯗꯣꯏ
ꯎꯗꯤ ꯎꯝ
ꯑꯗꯨꯒ ꯇꯔꯥꯍꯨꯝꯗꯣꯏ ꯂꯩꯔꯦ ꯑꯗꯨꯒ ꯀꯨꯟ ꯀꯨꯟꯒ ꯇ꯭ꯋꯦꯟꯇꯤ ꯇꯨ ꯀꯨꯟꯒ ꯇ꯭ꯋꯦꯟꯇꯤ ꯇꯨ
ꯑ ꯀꯟꯅ ꯀꯟꯅ ꯄꯥꯔꯣ ꯍꯌꯦꯡꯗꯤ ꯀ꯭ꯂꯥꯁ ꯆꯠꯀꯦꯔꯣ
ꯆꯠꯂꯣꯗ
ꯑꯣ
ꯑꯩꯒꯤꯗꯤ ꯅꯪ ꯅꯛꯈ꯭ꯔꯕ ꯆꯠꯂꯔꯣꯏ
ꯑꯣ ꯑꯥ ꯅꯨꯃꯤꯠ ꯃꯔꯤꯅꯤꯃꯛ ꯆꯠꯂꯔꯣꯏꯗ꯭ꯔꯥ
ꯍꯥꯥ
ꯍꯥꯏꯗꯤ ꯇꯥꯡ ꯇꯔꯨꯛꯅꯦ ꯇꯥꯡ ꯇꯔꯦꯠꯅꯦ ꯅꯤꯄꯥꯜꯅꯦ ꯃꯥꯄꯜꯅꯦ ꯆꯠꯂꯔꯣꯏꯗ꯭ꯔꯥ
ꯆꯠꯂꯔꯣꯏ ꯑꯦꯃꯤꯀꯥ ꯂꯧꯕ ꯅꯨꯃꯤꯠꯇꯣ ꯗꯦꯠ ꯅꯥꯏꯟꯗꯔꯥ ꯃꯥꯄꯜꯗꯔꯥ ꯄꯥꯟꯗ꯭ꯔ ꯄꯤꯔꯝꯃꯤ ꯑꯗꯨꯒꯗ ꯆꯠꯈꯅꯤ
ꯎꯝ
ꯅꯪ ꯅꯪꯗꯤ ꯆꯠꯀꯅꯤꯅꯦ ꯑꯒꯤ
ꯍꯥꯏ ꯆꯠꯀꯅꯤ ꯑꯩꯗꯣ ꯄꯨꯡ ꯀꯌꯥꯗ
ꯈꯪꯗ꯭ꯔꯦ ꯆꯠꯅꯕꯤꯗꯣ
ꯇꯥꯡ ꯀꯌꯥꯐꯧ ꯀꯥꯅꯤꯡꯉꯥꯏ ꯅꯣꯏꯁꯨ ꯗꯥꯏꯔꯦꯛ ꯈꯪꯗꯕꯒꯤꯀꯣ
ꯑꯣ ꯃꯣꯏ ꯑ ꯏꯤꯖꯧ ꯅꯨꯄꯥꯗꯣ ꯑꯗꯣ ꯂꯥꯛꯇꯣꯏ ꯑꯣꯏꯔꯝꯗꯅꯤ
ꯍꯣꯏ ꯍꯣꯏ ꯃꯣꯏꯒꯨꯝꯕ ꯀꯥꯡ ꯈꯔ ꯂꯩꯕꯅꯅꯦ ꯑꯩꯈꯣꯏ ꯀ꯭ꯂꯥꯁ ꯇꯥꯍꯜꯂꯤꯁꯦ
ꯑꯗꯨꯅꯦ ꯐꯨꯠꯅꯤ ꯐꯨꯠꯅꯤꯈ꯭ꯔꯕꯨ
ꯑꯗꯨꯅꯦ ꯍꯥꯏꯗꯤ ꯍꯗ ꯃꯤ ꯃꯥꯃꯤꯦ ꯄꯥꯁꯖꯔ ꯀꯃ ꯌꯥꯗꯣ
ꯑꯥꯎ ꯑꯗꯕꯨ ꯅꯣꯏꯗꯣ ꯅꯣꯏꯗꯤ ꯋꯥꯡꯈ꯭ꯔꯕꯅꯤꯅ ꯆ ꯆꯠ ꯆꯠꯁꯨ ꯌꯥꯔꯦꯗ
ꯌꯥꯝꯗꯤ ꯌꯥꯏ ꯑꯗꯨ ꯑꯣꯏꯔꯁꯨ ꯅꯨꯡꯉꯥꯏꯇꯦꯗꯅ ꯑꯩꯈꯣꯏꯒꯤꯁꯨ ꯑꯃꯨꯛꯀ ꯍꯟꯊꯩ ꯍꯟꯊꯅꯤꯡꯉꯥꯏꯒꯨꯝ ꯇꯧꯔꯒ ꯂꯩꯅꯤꯡꯉꯥꯏ ꯑꯣꯏꯔꯝꯅꯤꯕ
ꯀꯔꯤ ꯀꯔꯤ ꯅꯨꯡꯉꯥꯏꯇꯕ
ꯍꯥꯏꯗꯤ ꯄꯨꯂꯞꯀꯤ ꯑꯦꯇꯦꯟꯗꯦꯟꯁ ꯌꯥꯎꯔꯛꯇꯣꯏꯅꯤꯅꯅꯦ
ꯎꯝ
ꯎꯝ ꯇꯦꯁꯀꯨꯝꯕꯁꯨ ꯇꯧꯅꯤꯡꯉꯥꯏꯒꯤꯒꯨꯝꯕ ꯇꯧꯕ ꯃꯥꯜꯂꯤ ꯎꯝ
ꯑꯦꯃꯦ ꯑꯦꯁꯥꯏꯕꯀꯣ
ꯎꯝ
ꯑꯗꯣ ꯑꯩꯅ ꯀꯔꯤꯇꯝ ꯍꯥꯏꯒꯦꯅ ꯍꯥꯏꯕ ꯃꯥꯅ ꯀꯩꯅꯣ ꯍꯥꯏꯕ ꯑꯩꯗꯣ ꯍꯥꯏꯕꯀꯣ ꯀꯩꯗꯧꯔꯒꯦ ꯍꯥꯏꯕ ꯃꯔꯣꯏꯔꯥꯡꯒꯤꯗꯣ ꯑꯩ ꯂꯥꯜꯂꯦ ꯍꯥꯏꯕ ꯑꯃꯅ ꯎꯝ ꯀꯩꯗꯧꯔꯒꯦ ꯍꯥꯏꯁꯦ ꯀꯩꯗꯧꯔꯒꯦꯗ ꯑꯃꯨ ꯇꯧꯔꯛꯄꯗꯣ ꯑꯣ ꯉꯔꯥꯡ ꯅꯉꯣꯟꯗ ꯐꯠꯇꯕ ꯋꯥ ꯍꯥꯏꯕꯗꯣ ꯑꯗꯨꯒꯤꯗꯨꯃꯛ ꯑꯩ ꯂꯥꯛꯂ ꯍꯥꯏꯕ ꯍꯥꯏꯒꯦ ꯇꯧꯕꯅꯤꯗ ꯍꯥꯏꯕꯗꯣ ꯃꯁꯦꯠꯟ ꯇꯧꯗꯦ
ꯎꯝ ꯀꯗꯧꯔꯔꯕꯕꯥ
ꯗꯤꯃꯥꯟ ꯌꯥꯝ ꯁꯥꯕ꯭ꯔꯣ ꯄꯛꯇꯦ ꯌꯥꯝꯅ ꯑꯗꯨꯝꯃꯥꯏꯅ ꯃꯥꯟ ꯇꯧꯗꯒꯦ
ꯀꯩ ꯍꯥꯏꯔꯒꯦꯠꯇꯀꯣ ꯍꯥꯏꯗꯤ
ꯑꯧ ꯍꯔꯠꯇꯦ ꯃꯥ ꯌꯦꯡꯗꯦꯕ ꯌꯦꯡꯗ꯭ꯑꯔꯤꯕ ꯊꯂꯥꯛ ꯆꯤ ꯂꯩꯔ ꯈꯪꯁꯤ
ꯂꯧꯕ ꯄ ꯅ ꯃꯥꯂꯦ
ꯁꯨꯃꯥꯟꯗ ꯑꯗ ꯇꯧꯅꯕ꯭ꯔ ꯂꯧ ꯀꯨꯝꯕ ꯃꯇꯝꯗ ꯃꯤꯒꯤ ꯃꯇꯦꯡ ꯄꯥꯡꯕ ꯃꯇꯝꯗ ꯃꯤꯒꯤ ꯃꯌꯨꯝꯗ ꯗꯨꯝ ꯆꯥꯛ ꯆꯥꯕꯗꯣ ꯑꯩꯕꯁꯨꯝ
ꯑꯌꯥꯝꯕꯅ ꯅꯨꯄꯥ ꯁꯥꯟꯅꯩ
ꯔꯨꯅ ꯅꯨꯄꯥ ꯍꯥꯏꯕ
ꯎꯝ ꯇꯧꯕ ꯌꯥꯎꯋꯦ ꯇꯧꯗꯕ ꯌꯥꯎꯋꯦ ꯍꯥꯏꯗꯤ ꯏꯃꯨꯡꯗꯨꯅꯅꯦ ꯆꯥꯛꯀꯨꯝꯕ ꯄꯤꯖꯗꯕ ꯏꯃꯨꯡ ꯑꯣꯏꯔꯝꯃꯗꯤ ꯑꯣꯏꯔꯝꯃ ꯗ ꯄꯠ
ꯑꯈꯣꯏꯗꯤ ꯄꯤꯄꯤ ꯄꯤꯕꯤ ꯑꯥ ꯑꯌꯨꯛꯇꯗꯤ ꯄꯤ ꯄ ꯑꯗꯨꯝ ꯄꯤꯅꯕ ꯌꯥꯏꯣꯏꯗ ꯑꯣꯏꯔꯁꯨ ꯅꯨꯡꯗꯥꯡ ꯄꯤꯅꯩꯌꯦꯕ
ꯑꯣ
ꯑꯗꯨꯕꯨ ꯂꯧ ꯈꯧꯕ ꯅꯨꯃꯤꯠꯇꯗꯤ ꯑꯁ ꯑꯗꯨ ꯑꯗꯨ ꯅꯨꯃꯤꯠ ꯇꯅ ꯌꯥꯝ ꯈ꯭ꯋꯥꯏ ꯅꯨꯡꯉꯥꯏꯕ ꯑꯍꯥꯎꯧꯕ ꯆꯥꯗꯣꯏꯁꯤꯟꯕ
ꯅꯣꯏ ꯅꯪꯁꯨ ꯆꯠꯄ꯭ꯔꯣ ꯍꯥꯥ ꯇꯥꯕ꯭ꯔꯣ ꯇꯥꯕ꯭ꯔꯣ ꯇꯥꯗꯦ ꯀꯩ ꯍꯥꯏꯅꯣ ꯇꯥꯗꯦ ꯑꯃꯝꯐꯥꯎ ꯍ ꯗꯕ꯭ꯔꯣ ꯎꯝ ꯃꯦꯁꯦꯁꯇ ꯑꯝꯇ ꯌꯦꯡꯉꯨꯅꯦ ꯑꯣ ꯀꯅꯣ ꯍꯣ ꯌꯥꯗꯦꯅꯦ꯫ ꯀꯩꯅꯣ ꯈꯪꯗꯦ꯫ ꯎꯗ꯭ꯔꯦ ꯁꯤ ꯀꯔꯤꯒꯤꯅꯣ ꯀꯃꯥꯏꯅ ꯇꯧꯔꯤꯁꯤ꯫ ꯒꯌ꯭ꯥꯟ ꯇꯗꯦꯕ꯫ ꯈꯪꯗꯔ꯭ꯦꯗꯥ꯫ ꯑꯗꯦ ꯑꯝꯕ